ꯍꯜꯂꯣ ꯎꯝ ꯍꯣꯏ ꯂꯥꯎꯠ ꯏꯁꯄꯤꯀꯔ ꯊꯝꯕ ꯌꯥꯗꯕ꯭ꯔꯣ ꯁꯤꯁꯦ
ꯂꯥꯎꯠ ꯏꯁꯄꯤꯀꯔ ꯍꯣꯏ ꯌꯥꯗꯝꯅꯦ
ꯎꯝ ꯑꯗꯣ ꯑꯥ ꯅꯪ ꯑꯃ ꯋꯥꯆꯞꯇ ꯆꯪꯒꯦꯔꯥ
ꯍꯣꯏ ꯆꯪ ꯑꯥ ꯌꯥ ꯌꯥꯏ
ꯀꯩꯅꯣꯃꯣ ꯊꯥꯔꯛꯀꯦ ꯇꯧꯕ
ꯑꯩꯒꯤꯗꯨ ꯏꯀꯣ ꯆꯠꯂꯤꯕ ꯃꯥꯜꯂꯦ
ꯍꯥꯥ
ꯏꯀꯣ ꯆꯠꯄ ꯃꯥꯜꯂꯦꯕ ꯑꯩꯒꯤ ꯃꯈꯣꯟꯗꯨ ꯇꯥꯏꯅꯦ
ꯏꯀꯣ ꯆꯠꯇꯦꯗ ꯔꯨꯝ ꯑꯩꯒꯤ ꯔꯨꯝꯗꯅꯦ ꯂꯩꯔꯤꯁꯦ
ꯅꯠꯇꯦ ꯑꯩꯒꯤ ꯃꯈꯣꯟꯗꯨ ꯑꯥ ꯑꯩꯅ ꯉꯥꯡꯕꯗꯣ ꯑꯃꯨꯛꯀ ꯇꯥꯔꯛꯏꯕ ꯑꯦ
ꯑꯣ ꯉꯥꯏꯍꯧꯀꯣ ꯑꯩꯅ ꯀꯩꯅꯣꯗ ꯊꯥꯔꯛꯀꯦ ꯑꯃꯛ ꯌꯦꯡꯉꯣ ꯑꯩꯅ ꯊꯥꯔꯛꯄꯗꯣ
ꯊꯔꯣ ꯊꯔꯣ ꯍꯥꯏꯗꯤ
ꯋꯥꯆꯦꯞꯇ ꯊꯥꯕꯤꯕꯅꯦ ꯑꯗꯨꯇ ꯌꯦꯡꯉꯣ
ꯑꯆꯥ ꯑꯗꯨꯒꯤ ꯃꯇꯥꯡꯗꯣ ꯋꯥꯔꯤ ꯁꯥꯁꯦꯕ꯭ꯔꯣ ꯌꯥꯏꯅꯦ ꯌꯥꯏꯅꯦ ꯑꯗꯨꯃꯥꯏꯅ ꯂꯤ ꯁꯦꯝꯅ ꯑꯗꯨꯝ ꯊꯥꯔ ꯊꯥꯔꯛꯎꯅꯦ
ꯎꯝ ꯑꯗꯣ ꯕ꯭ꯔꯦꯛꯐꯥꯁꯀꯤ ꯀꯩ ꯆꯥꯕ꯭ꯔꯕ
ꯕ꯭ꯔꯦꯛꯐꯥꯁꯇꯤ ꯑꯩꯈꯣꯏꯗꯤ ꯆꯥꯛ ꯑꯣꯏꯅ ꯑꯗꯨꯝ ꯆꯥꯏꯗ ꯑꯌꯨꯛ ꯑꯌꯨꯛꯇ
ꯑꯗꯨꯒ ꯂꯟꯁꯀꯤꯗꯤ
ꯂꯟꯁꯀꯤꯁꯨ ꯆꯥꯛꯄ ꯑꯣꯏꯅ ꯑꯗꯨꯝ ꯆꯥꯏ
ꯑꯣ ꯏꯚꯤꯅꯤꯡ ꯔꯨꯇꯤꯟ ꯃꯣꯔꯅꯤꯡ ꯔꯨꯇꯤꯟ ꯂꯩꯕ꯭ꯔꯣ
ꯃꯣꯔꯅꯤꯡ ꯑꯌꯨꯛꯇ ꯕ꯭ꯔꯦꯛꯐꯥꯁꯀꯤ ꯍꯧꯔꯅꯤ ꯍꯧꯔꯒ ꯀꯩꯅꯣ ꯑꯥ ꯃꯔꯛꯇ ꯕ꯭ꯔꯦꯠꯀ ꯀꯩꯅꯣ ꯆꯥꯏ ꯄꯞꯀꯨꯝꯕ ꯆꯥꯏ
ꯎꯝ ꯅꯠꯇꯦ ꯍꯥꯏꯕꯗꯤ ꯃꯣꯔꯅꯤꯡ ꯏꯚꯤꯅꯤꯡ ꯔꯨꯇꯤꯟ ꯂꯩꯕ꯭ꯔꯣꯕ ꯂꯥꯏꯔꯤꯛ ꯄꯥꯅꯤꯡꯉꯥꯏꯒꯨꯝꯕ
ꯍꯣꯏ ꯍꯣꯏ ꯃꯣꯔꯅꯤꯡ ꯁꯤꯛꯁ ꯊꯥꯔꯇꯤ ꯁꯤꯛꯁꯇ ꯐꯥꯏꯚ ꯊꯥꯔꯇꯤꯗ ꯍꯧꯒꯠꯂꯦ ꯑꯗꯨꯒꯤ ꯑꯁ ꯃꯔꯛꯇꯗꯤ ꯍꯧꯒꯠꯅꯤꯡꯗꯕꯗꯣ
ꯒꯨꯍꯥꯇꯤ ꯋꯦꯗꯔ ꯌꯥꯝ ꯁꯥꯕ꯭ꯔ ꯍꯧꯖꯤꯛ
ꯍꯣꯏ ꯍꯣꯏ ꯍꯣꯏ ꯌꯥꯝ ꯁꯥꯏ ꯒꯨꯍꯥꯇꯤ ꯀꯔꯝ ꯇꯧꯔꯦ ꯑꯗꯨ ꯅꯪꯒꯤ ꯔꯦꯟꯒꯨꯝꯕ ꯊꯤꯔꯤꯕ ꯈꯣꯠꯄ ꯇꯧꯕꯗꯦ
ꯑꯁ ꯑꯥ ꯔꯦꯟ ꯅꯍꯥꯟ ꯀꯩꯅꯣ ꯋꯥꯏꯒꯤꯕꯗꯣ ꯑꯗꯨ ꯂꯧꯔꯔꯣꯏꯅ ꯍꯥꯏꯕꯤꯔꯦ ꯀꯩꯅꯣꯒ ꯋꯥꯟ ꯃꯟ ꯉꯥꯏꯌꯣ ꯍꯥꯏꯕꯗꯤ ꯌꯥꯔꯣꯏꯕ ꯃꯣꯏꯗꯣ ꯑꯗꯨꯒꯤ
ꯑꯣ ꯑꯗꯨ ꯑꯥ ꯑꯃ ꯂꯩꯃꯤꯟꯅꯕ ꯈꯣꯏꯗꯨꯗꯤ ꯀꯗꯥꯏ ꯂꯩꯕ꯭ꯔꯣ ꯑꯃ ꯑꯗꯨꯗꯤ ꯀꯗꯥꯏꯋꯥꯏꯗ ꯂꯩꯕ꯭ꯔꯣ ꯃꯣꯏꯒꯤ ꯅꯣꯏꯒ ꯂꯩꯃꯤꯟꯅꯕ ꯅꯍꯥꯟ ꯑꯩ ꯂꯩꯔꯤꯉꯩꯗ
ꯑꯣ ꯑꯣ ꯃꯥꯒꯤꯗꯣ ꯑꯥ ꯂꯄꯥ ꯂꯪ ꯂꯄꯥ ꯂꯥꯡꯗ ꯍꯣꯏ ꯂꯄꯥ ꯂꯥꯡꯗ
ꯑꯣ ꯑꯗꯨ ꯃꯃꯟꯗꯤ ꯀꯌꯥ ꯀꯌꯥ ꯑꯣꯏꯕ ꯖꯥꯠꯂꯣ ꯃꯥꯒꯤꯗꯤ ꯔꯦꯟꯒꯤꯗꯤ
ꯏꯂꯚꯦꯟ ꯊꯥꯎꯖꯟꯅꯦ ꯃꯥꯒꯤꯗꯣ
ꯑꯣ
ꯑꯗꯨꯒ ꯃꯥꯒ
ꯊꯣꯛꯇ꯭ꯔꯁꯨ ꯌꯥꯏꯅ ꯀꯔꯤꯒꯤ ꯊꯣꯛꯄ ꯋꯥꯔꯣ ꯃꯥꯕꯣ
ꯃꯥꯅ ꯑꯗꯨꯝ ꯊꯣꯛꯅꯤꯡꯕ ꯃꯥꯜꯂꯦ ꯍꯥꯏꯕꯗꯤ ꯑꯗꯨꯝ ꯂꯩꯃꯤꯟꯅꯅꯤꯡꯗꯕ ꯃꯥꯜꯂꯦꯕ
ꯎꯝ ꯅꯣꯏ ꯈꯠꯅꯕ ꯈꯣꯠꯄ ꯇꯧꯕ꯭ꯔꯣ
ꯇꯧꯏ ꯇꯧꯗꯦꯗ ꯑꯗꯨꯕꯨ
ꯅꯠꯇ꯭ꯔꯒ ꯅꯪꯅ ꯋꯥꯊꯤ ꯈꯔ ꯉꯥꯡꯕ ꯆꯠꯂꯣ
ꯂꯥꯏꯛ ꯃꯅ ꯍꯥꯏꯁꯦ ꯂꯥꯏꯛ ꯀꯃꯥꯏ ꯍꯥꯏꯩꯁꯤꯔꯥ ꯑꯥ ꯃꯤꯅꯤ ꯆꯥꯛ ꯌꯦꯟꯁꯥꯡ ꯊꯣꯡꯕꯩꯅꯤꯗ ꯃꯥꯅ ꯍꯥꯏꯅꯤꯡꯉꯤꯁꯦ ꯆꯥꯛ ꯌꯦꯟꯁꯥꯡ ꯊꯣꯡꯕꯗꯣ ꯐꯣꯔ ꯑꯦꯛꯖꯥꯝꯄꯜꯔꯤ ꯁꯤꯗ ꯂꯩꯔꯤꯉꯩꯗꯤ ꯃꯤꯡꯗꯤ ꯅꯪꯅ ꯄꯩꯁꯥꯗ ꯊꯣꯛꯣꯛꯑꯒ ꯑꯩꯈꯣꯏꯕꯨ ꯄꯤꯆꯥꯏꯅꯀꯣ ꯑꯗꯨꯒꯤ ꯅꯪꯅ ꯄꯩꯁꯥ ꯂꯥꯊꯣꯛ ꯊꯣꯛꯑꯒ ꯄꯤꯆꯥꯗꯨꯗꯤ ꯅꯪꯅ ꯊꯣꯛꯄꯅꯤꯅ ꯅꯪꯒꯤ ꯆꯥꯅꯤꯡꯕ ꯂꯧꯔꯒ ꯑꯗꯨꯒ ꯅꯪꯅ ꯑꯩꯉꯣꯟꯗ ꯊꯧꯉ ꯍꯥꯏꯕꯗꯣ ꯂꯥꯏꯛ ꯃꯣꯏꯅ ꯈꯪꯕꯗꯤ ꯃꯥꯕꯨ ꯊꯍꯟꯅꯤꯡꯗ ꯊꯧꯍꯟꯅꯤꯡꯗꯕ ꯃꯥꯜꯂꯦ ꯃꯈꯜ ꯃꯥꯜꯂꯦꯕ ꯑꯗꯨꯅꯤ
ꯑꯗꯨ ꯑꯃꯔꯣꯝꯗ ꯊꯣꯛꯄꯅ ꯐꯗꯤ ꯐꯩꯅ ꯅꯪ ꯅꯣꯏꯗꯃꯛꯇꯤꯀꯣ
ꯍꯣꯏ ꯑꯩꯗꯤꯒꯣ ꯃꯥ ꯊꯣꯛꯀꯅꯤ ꯍꯥꯏꯕ ꯈꯪꯕꯒꯤꯗꯤ ꯅꯍꯥꯟꯅꯗꯒꯤ ꯍꯥꯏꯔꯤꯗꯨꯗꯤ ꯅꯪ ꯊꯣꯛꯅꯤꯡꯉ ꯁꯨꯝ ꯊꯣꯛꯂꯑꯒꯣ ꯑꯗꯨꯕꯨ ꯑꯩꯈꯣꯏꯕꯨ ꯍꯥꯟꯅ ꯍꯥꯏ ꯍꯥꯏꯕꯤꯔꯝ ꯃꯣꯏꯅ ꯑꯗꯨꯕꯨ ꯃꯥꯗꯤ ꯑꯣꯡꯂꯤ ꯊ꯭ꯔꯤ ꯗꯦꯖ ꯕꯤꯐꯣꯔ ꯅꯠꯇ꯭ꯔꯒ ꯐꯥꯏꯚ ꯗꯦꯁ ꯕꯤꯐꯣꯔ ꯔꯦꯟ ꯐꯪꯈ꯭ꯔꯕ ꯀꯥꯟꯗ ꯍꯥꯏꯈ꯭ꯔꯦ ꯑꯗꯨꯒꯤ
ꯎꯝ
ꯉꯁꯤ ꯀ꯭ꯂꯥꯁ ꯂꯩꯇꯕ꯭ꯔꯣ
ꯑ ꯁꯟꯗꯦꯅꯦ ꯉꯁꯤꯗꯤ ꯑꯩꯈꯣꯏ ꯁꯇꯔꯗꯦ ꯁꯟꯗꯦꯗꯤ ꯍꯣꯂꯤꯗꯦꯅꯤ ꯑꯗꯨꯝ
ꯎ ꯍꯥꯏꯌꯣ
ꯑꯗꯨ ꯃꯥꯕꯨꯗꯤ ꯀꯅꯥꯅ ꯀꯧꯕ
ꯀꯩꯅꯣ ꯕꯣꯔꯤꯁꯅ
ꯑꯣ ꯑꯆꯥ ꯑꯆꯥ ꯑ
ꯅ ꯃꯣꯏꯅ ꯂꯩꯃꯤꯟꯅꯔꯤꯅꯦ ꯍꯧꯖꯤꯛ
ꯑꯩꯒꯤ ꯃꯈꯣꯟꯗ ꯏꯀꯣ ꯆꯠꯂꯦꯕꯣ ꯑꯩ ꯏꯌꯥꯔꯄꯤꯁ ꯂꯧꯊꯣꯛꯀꯦꯀꯣ ꯑꯃꯛ
ꯎꯝ
ꯑ ꯇꯥꯔꯕ꯭ꯔꯣ
ꯇꯥꯏ ꯍꯣꯏ
ꯍꯣꯏ ꯍꯣꯏ ꯑꯩ ꯔꯣꯄꯤ ꯍꯥꯞꯄꯣꯏꯔꯥ ꯑꯩ ꯃꯈꯣꯟꯗꯨ ꯍꯜꯂꯛꯏꯕ ꯏꯀꯣ ꯆꯠꯄ ꯌꯥꯗꯝꯕꯅ ꯑꯗꯨ ꯋꯦꯗꯔꯗꯤ ꯀꯔꯝ ꯀꯔꯝ ꯇꯧꯒꯦꯗꯣꯔꯣꯝꯒꯤ ꯋꯦꯗꯔꯗꯤ ꯍꯧꯖꯤꯛꯇꯤ ꯁꯥꯕ꯭ꯔꯣ ꯌꯥꯝ
ꯌꯥꯝ ꯁꯥꯗꯦꯗ ꯍꯣꯏ ꯁꯥꯗꯤ ꯁꯥꯕ ꯍꯧꯔꯦ ꯁꯝꯃꯔ ꯂꯥꯞꯄꯒꯤꯦ ꯑꯗꯨꯕꯨ ꯌꯥꯝ ꯁꯥꯕꯨꯗꯤ ꯑꯣꯏꯗ꯭ꯔꯤ
ꯎꯝ ꯑꯁ ꯁꯣꯝꯗꯤ ꯌꯥꯗ꯭ꯔꯦ ꯉꯥꯏꯍꯥꯛ ꯎꯝ ꯁꯣꯝꯗ ꯍꯛꯁ ꯅꯥꯕꯗꯨ ꯑꯁ ꯑꯗꯨꯝ ꯍꯨꯃꯥꯡ ꯂꯣꯏꯅ ꯁꯥꯎꯋꯦ ꯐꯨꯔꯤꯠ ꯂꯣꯏꯅ ꯆꯣꯠꯂꯦ
ꯉꯈꯣꯏꯒꯤꯗꯣ ꯏꯀꯣ ꯆꯠꯂꯦ ꯑꯩꯒꯤ
ꯑꯣ ꯍꯜ ꯂꯥꯛꯄꯣ
ꯍꯣꯏ
ꯑ ꯀ꯭ꯔꯤꯕꯦꯔꯥ ꯑꯣꯏꯕꯖꯂꯣ ꯑꯩ ꯑꯦꯄꯤ ꯁꯥꯞ ꯑꯗꯨꯝ ꯀꯩꯅꯣ ꯇꯧꯕꯀꯣ
ꯎꯝ
ꯇꯥꯕ꯭ꯔ
ꯍ ꯇꯥꯏ
ꯏ ꯀꯣ ꯆꯠ ꯄꯆꯠꯇꯦ ꯅꯪꯒꯗꯣꯎꯝ ꯎꯝ
ꯑꯣ ꯆꯜꯂꯦ
ꯎꯝ ꯆꯠꯂꯤꯕ꯭ꯔꯣ
ꯉꯥꯏꯈꯣꯀꯣ ꯆꯠꯇꯦꯌꯖꯤꯇ
ꯏꯀꯣ ꯆꯠꯄ ꯕꯦꯔꯥꯅꯦ
ꯑꯩꯗꯤ ꯃꯣꯏꯅ ꯏꯒꯣ ꯍꯥꯏꯕꯗꯣ ꯔꯨꯝꯗ ꯃꯤ ꯑꯃꯇ ꯂꯩꯔꯗꯤ ꯀꯩꯅꯣ ꯃꯊꯟꯇ ꯋꯥ ꯉꯥꯡꯕꯗꯣ
ꯍꯣꯏ ꯍꯣꯏ ꯍꯣꯏ
ꯑꯗꯨꯗꯨꯔ ꯍꯥꯏꯔꯒ
ꯈꯪꯗꯦꯅꯦ ꯀꯔꯝꯍ ꯍꯥꯏꯅ ꯂꯣ ꯑꯩꯗꯨꯕꯨ ꯏꯃꯥꯟꯅꯕꯅ ꯑꯗꯨꯝ ꯍꯥꯏꯕꯗꯨꯣ ꯏꯀꯣꯗꯨ ꯏꯀꯣ ꯏꯀꯣꯅ ꯑꯗꯨꯝ ꯍꯥꯏꯔꯤꯕ ꯑꯗꯨ ꯑꯁꯤ ꯑꯣꯏꯕ꯭ꯔꯥ ꯍꯥꯏꯅ ꯍꯥꯏꯕꯅꯗ ꯑꯩꯗꯤ ꯍꯣꯏ ꯔꯨꯝꯒꯤꯗꯨꯁꯨ ꯑꯣꯏꯗꯤ ꯑꯣꯏꯔꯝꯗꯧ ꯃꯥꯜꯂꯦ
ꯎꯝ ꯑꯗꯨꯒ ꯀꯩꯅꯣ ꯏꯁꯤꯡꯗꯤ ꯐ꯭ꯔꯤ ꯑꯗꯨꯗꯤ ꯂꯩ ꯐ꯭ꯔꯤ ꯌꯥꯝ ꯄꯥꯏ ꯑꯗꯨꯝ ꯐ꯭ꯔꯤꯗ ꯄꯥꯏꯕ ꯌꯥꯔꯣꯕ
ꯏꯁꯤꯡ ꯒꯣꯋꯥ ꯂꯩꯗ ꯑꯩꯈꯣꯏꯒꯤ ꯍꯣꯁꯇꯦꯜꯗꯤ
ꯎꯝ
ꯅꯪꯒꯤꯗꯨ ꯆꯠꯄ꯭ꯔꯥ ꯆꯠꯇꯦ ꯉꯥꯡꯉꯨꯗ
ꯑꯦ ꯑꯩꯗꯤ ꯆꯠꯇꯗ꯭ꯔꯦ ꯍꯧꯖꯤꯛꯇꯤ
ꯝ ꯑꯩꯒꯤ ꯆꯠꯂꯦ ꯐꯖꯅ
ꯀꯔꯤꯒꯤꯔꯣ ꯀꯩꯅꯣ ꯑꯃꯨꯛꯀ ꯑꯦꯄ꯭ꯔꯤꯁꯇ ꯂꯧꯊꯣꯛꯂꯒ ꯌꯦꯡꯕ ꯌꯦꯡꯉꯣ
ꯎꯝ ꯑꯦ ꯅꯠꯇꯦ ꯑꯗꯨ ꯑꯃꯨꯛꯀ ꯑꯩꯅ ꯂꯧꯊꯣꯛꯂꯗꯤ ꯅꯪꯒꯤ ꯆꯠꯀꯗꯧ ꯃꯥꯜꯂꯦ ꯑꯗꯨ ꯑꯗꯨꯝ ꯌꯦꯡꯁꯦ ꯁꯃꯥꯏꯅ ꯇꯧꯒ꯭ꯔ
ꯎꯝ
ꯑꯗꯨ ꯑꯩ ꯂꯥꯛꯄ ꯅꯨꯃꯤꯇꯤ ꯀ꯭ꯔꯤ ꯍꯤꯟꯁꯥꯡ ꯆꯥꯁꯦꯕꯔꯣ ꯑꯃꯨꯛꯀꯥ ꯄ꯭ꯔꯤ ꯍꯤꯟꯁꯥꯡꯅ ꯍꯥꯎꯒꯦꯔꯣ ꯑꯩꯗꯤ ꯑꯣꯛꯁꯥꯒ ꯁꯟꯁꯥ ꯆꯥꯗꯕ ꯀꯨꯏꯔꯦ ꯆꯝ ꯐꯨꯠꯁꯨꯨ ꯎꯗꯕꯨ ꯀꯨꯏꯔꯦ ꯎꯝ ꯅꯪꯒꯤ ꯀꯩꯅꯣꯗꯦ ꯀꯖꯤꯟꯗꯨꯗꯤ
ꯍꯣꯏ ꯃꯥꯁꯨ ꯂꯩ ꯃꯥ ꯃꯥꯗꯤ ꯖꯨꯟꯗꯒꯤ ꯂꯩꯕ ꯍꯧꯈ꯭ꯔꯦ ꯁꯤꯗ ꯖꯨꯟꯒꯤ ꯗꯦꯠ ꯀꯩꯅꯣꯗꯨꯗ
ꯑꯣ ꯑꯣ ꯑꯣ
ꯃꯥꯁꯦ ꯀꯩꯅꯣ ꯑꯥꯒꯁꯇ ꯑꯦꯛꯖꯥꯝ ꯂꯩꯌꯦꯕ ꯑꯗꯨꯒꯤ ꯃꯥꯁꯨ ꯂꯩꯔꯝꯒꯦꯅ ꯑꯩꯉꯣꯟꯗ ꯍꯥꯏꯕꯗꯣ ꯑꯩꯅ ꯑꯩꯈꯣꯏꯗꯤ ꯁꯤꯐ ꯇꯧꯒꯅꯤ ꯍꯥꯏꯕ ꯃꯥꯁꯦ ꯑꯁꯦꯡꯕꯗꯤ ꯑꯩꯒꯤ ꯔꯨꯝꯗ ꯑꯩꯒ ꯂꯩꯒꯦꯅ ꯍꯥꯏꯕ ꯑꯗꯨꯕꯨ ꯑꯩꯒꯤ ꯔꯨꯝꯁꯦ ꯄꯤꯛꯄꯒꯤ ꯃꯤꯒ ꯂꯩꯕ ꯍꯧꯖꯤꯛ ꯁꯥꯁ ꯁꯥꯕꯅꯤꯅ ꯂꯩꯃꯤꯟꯅꯅꯤꯡꯗꯕꯀꯣ
ꯎꯝ ꯀꯔꯤ ꯑꯦꯛꯖꯥꯝ ꯃꯥꯏꯗꯤ
ꯍꯥꯏꯗꯦ ꯃꯥꯒꯤꯗꯣ
ꯑꯦꯛꯖꯥꯝ ꯀꯔꯤꯁꯨ ꯍꯥꯏꯗꯦ
ꯀꯩ ꯑꯦꯛꯖꯥꯝꯅꯣ ꯍꯥꯏꯕ ꯍꯥꯏꯗꯦꯕ ꯍꯣꯏ ꯃꯥ ꯑꯦꯛꯖꯥꯝ ꯊꯥꯕ꯭ꯔꯣ ꯑ ꯍꯣꯏ ꯃꯥ ꯑꯗꯣ ꯕꯦꯆꯤꯂꯔ ꯂꯣꯏꯈ꯭ꯔꯕ
ꯑꯣ
ꯑꯗꯨꯒꯤ ꯍꯧꯖꯤꯛꯁꯦ ꯑꯦꯛꯖꯥꯝ ꯑꯁ ꯀꯨꯏꯍꯦ
ꯑꯁ ꯑꯩꯈꯣꯏ ꯑꯩꯗꯤ ꯁꯣꯝꯗ ꯑꯣꯛꯁꯥꯁꯨ ꯎꯗ꯭ꯔꯦ ꯁꯟꯁꯥ ꯁ ꯎꯗ꯭ꯔꯦ ꯉꯥꯁꯨ ꯎꯗ꯭ꯔꯦ ꯌꯦꯟ ꯁꯥ ꯈꯪꯗꯦꯅꯦ ꯉꯥꯁꯨ ꯆꯥꯗꯦꯅꯦ ꯉꯥ ꯆꯥꯕ ꯌꯥꯗꯕ ꯃꯑꯣꯡꯗ ꯂꯩ
ꯎꯝ ꯑꯗꯨ ꯈꯤꯛꯇꯪꯛꯇꯪ ꯇꯥꯎꯔꯒ ꯄꯤꯔꯤꯗꯤ ꯀꯩꯅꯝ ꯇꯧꯔꯣꯏꯗꯅꯤ
ꯅꯍꯥꯟ ꯂꯣꯠꯂꯒ ꯑꯃꯨꯔꯛ ꯊꯣꯡꯂ ꯆꯥꯗꯤ ꯆꯥꯏ
ꯎꯝ
ꯄ꯭ꯔꯤꯟꯁꯤꯄꯜꯕꯨ ꯈꯪꯍꯟꯗꯕꯤꯗ
ꯎꯝ ꯑꯗꯤ ꯑꯗꯣ ꯑꯣꯖꯥꯕꯨꯗꯤ ꯑꯗꯨꯝ ꯆꯥꯕ ꯌꯥꯏꯅ ꯍꯥꯏꯕꯗꯤ
ꯑꯁ ꯑꯗꯨ ꯀꯤꯠꯆꯟꯗꯨ ꯃꯥ ꯑꯣꯏꯕꯅꯤꯅ ꯆꯐꯨ ꯒꯨꯝꯗꯨꯀꯣ ꯆꯐꯨ ꯒꯨꯝꯗꯣ ꯁꯟꯁꯥꯒꯨꯝꯕ ꯁꯟꯁꯥꯒꯨꯝꯕ ꯊꯣꯡꯅꯤꯡꯗꯕ
ꯑꯗꯨ ꯕꯖꯥꯔꯒꯨꯝꯕꯒꯗꯤ ꯅꯛꯄ꯭ꯔꯣ
ꯕꯖꯥꯔꯁꯤ ꯌꯥꯝ ꯑ ꯅꯛꯄꯗꯤ ꯑꯣꯏꯗꯦ ꯑꯗꯨꯕꯨ ꯀꯩꯅꯣꯅ ꯒꯥꯔꯤ ꯃꯆꯥ ꯑꯃ ꯊꯝꯕꯤ ꯒꯥꯔꯤ ꯃꯆꯥ ꯑꯗꯨꯝ ꯆꯠꯂꯗꯤ ꯇꯦꯟ ꯃꯤꯅꯤꯠꯁ ꯀꯨꯝꯕ ꯑꯣꯏꯅꯤ
ꯎꯝ ꯑꯗꯣ ꯅꯪ ꯅꯣꯏ ꯄꯥꯏꯅꯤꯡꯉꯥꯏꯔ ꯊꯝꯕꯤꯕꯗꯨꯀꯣ
ꯀꯔꯤꯅꯦꯕ
ꯅꯣꯏ ꯑꯗꯨꯝ ꯄꯥꯏꯉꯥꯏꯅꯦꯕ ꯑꯣꯖ
ꯍꯣꯏ ꯍꯣꯏ ꯍꯣꯏ ꯑꯣꯖꯥꯁꯤꯡ ꯄꯥꯏꯅꯤꯡꯉꯥꯏꯅꯤ ꯉꯔꯥꯡꯁꯨ ꯅꯨꯡꯗꯥꯡꯗ ꯑꯩ ꯀꯩꯅꯣ ꯆꯠꯂꯦ ꯏꯁꯇꯣꯔ ꯃꯥ ꯆꯠꯂꯦ ꯆꯠꯂꯒ ꯑꯥ ꯅꯥꯏꯟ ꯇꯥꯈ꯭ꯔꯕ ꯄꯨꯡꯗꯣ ꯑꯗꯨ ꯆꯪꯕ ꯌꯥꯔꯣꯏꯅ ꯑꯁ ꯁꯥꯎꯅꯤꯡꯁꯤꯗꯤ
ꯅꯪꯉꯣꯟꯗ ꯆꯪꯕ ꯌꯥꯔꯣꯏꯅ ꯍꯥꯏꯕ
ꯍꯣꯏ ꯑꯩꯒ ꯃꯔꯨꯞ ꯅꯨꯄꯥꯗ ꯆꯪꯕ ꯌꯥꯔꯣꯏꯅ ꯍꯥꯏꯔꯛꯄ
ꯑꯣꯖꯥ ꯑꯣꯖꯥꯕꯨꯁꯨ ꯌꯥꯝ ꯁꯋꯤꯠ ꯑꯣꯏꯕ꯭ꯔꯣ
ꯑꯩ ꯅꯠꯇꯦ ꯑꯩꯅ ꯍꯥꯏꯕꯗꯤ ꯀꯩꯅꯣꯅꯤꯗ ꯏꯁꯇꯣꯔ ꯑꯃ ꯀꯣꯏꯕ ꯆꯠꯄ ꯉꯔꯥꯡꯗ ꯄꯨꯡ ꯂꯣꯏꯔꯦ ꯑꯩꯈꯣꯏ ꯄ꯭ꯔꯤꯟꯁꯤꯄꯜꯗꯣ ꯑꯩꯠ ꯊꯥꯔꯇꯤ ꯐꯥꯎꯒꯨꯝꯕ ꯂꯩꯕ ꯑꯗꯨ ꯑꯩꯠ ꯊꯥꯔꯇꯤ ꯐꯥꯎ ꯂꯩꯕꯒꯤ ꯆꯠꯄ ꯌꯥꯗꯕꯒꯤ ꯑꯩꯠ ꯊꯥꯔꯇꯤ ꯃꯇꯨꯡꯗ ꯆꯠꯄꯅꯦꯕ
ꯑꯝ
ꯑꯩ ꯉꯔꯥꯡꯗꯤ ꯁꯤꯔꯕ ꯈꯟꯅꯍꯦꯛ ꯑꯩ ꯏꯃꯥꯟꯅꯕ ꯑꯣꯖꯥ ꯃꯥꯟꯅꯅ ꯒꯥꯔꯤ ꯊꯧꯕꯗ ꯃꯅꯤꯡꯗ ꯀꯩꯗꯧꯉꯥꯏ ꯌꯨꯝ ꯌꯧꯈ꯭ꯔꯦꯅ ꯍꯥꯏꯅ ꯈꯟꯕꯁꯤꯗ
ꯎꯝ ꯀꯔꯦꯞ ꯁꯤꯟ ꯊꯧꯕ ꯍꯥꯏꯗꯕꯨ ꯏꯔꯣ
ꯍꯩꯌꯦ ꯍꯥꯏꯑ ꯍꯥꯏꯨꯗꯤ ꯑꯗꯨ ꯑꯩꯠꯇꯤ ꯅꯥꯏꯟꯇꯤ ꯋꯥꯏꯗ ꯊꯧꯕꯒ ꯒꯔꯤ ꯃꯆꯥꯗꯣ ꯊꯧꯁꯦ ꯀꯗꯥꯏ ꯑꯩꯗꯤ
ꯇ꯭ꯔꯥꯐꯤꯛꯁꯨ ꯈꯨꯌꯥꯝꯗꯨꯒ ꯒꯨꯍꯥꯇꯤ
ꯑꯩꯈꯣꯏꯗꯒꯤ ꯕꯖꯥꯔ ꯊꯣꯛꯄ ꯐꯥꯎꯗꯨ ꯀꯌꯥ ꯌꯥꯝꯗꯦ ꯑꯩꯈꯣꯏꯒꯤ ꯕꯖꯥꯔ ꯍꯥꯏꯕꯁꯦ ꯇꯣꯉꯥꯟꯅ ꯀꯔꯤ ꯍꯥꯏꯅꯤ ꯎꯝ ꯃꯟꯗꯦꯒ ꯊꯥꯔꯁꯗꯦ ꯑꯗꯨꯃꯥꯏꯅ ꯂꯩꯌꯦ ꯕꯖꯥꯔꯁꯦ ꯈꯨꯟ ꯑꯩꯈꯣꯏ ꯂꯩꯕꯁꯤꯗꯤ ꯑ ꯑꯗꯨꯝ ꯑꯣꯁꯀꯔ ꯇꯅꯤꯗ
ꯑꯣꯝ ꯑꯗꯨꯗꯤ ꯌꯥꯝ ꯁꯥꯕ ꯑꯣꯏꯔꯝꯃꯣꯏ ꯍꯣꯏ
ꯍꯣꯏ ꯌꯥꯝ ꯁꯥꯕꯗꯤ ꯑꯗꯣ ꯑꯗꯨ ꯀꯩꯅꯣꯗꯣ ꯑꯦꯌꯔꯄꯣꯔꯠꯁ ꯑꯦꯔꯄꯣꯔꯠꯁ ꯅꯈ꯭ꯔꯦ
ꯑꯣ
ꯑꯦꯌꯥꯔꯄꯣꯔꯠ ꯇꯦꯟ ꯃꯤꯅꯤꯠꯀꯨꯝꯕ ꯑꯣꯏꯅꯤ ꯑꯦꯌꯥꯔꯄꯣꯔꯠ ꯆꯠꯄꯁꯨ ꯁꯤꯗꯒꯤꯦ
ꯑꯗꯨꯗꯤ ꯐꯩꯅꯦꯀꯣ
ꯍꯣꯏ ꯑꯗꯨ ꯖꯒꯥꯗꯤ ꯆꯞ ꯆꯥꯔꯦ ꯂꯩꯐꯝꯗ
ꯑꯗꯣ ꯑꯗꯨꯗꯒꯤ ꯑꯩꯈꯣꯏꯔꯣꯝ ꯂꯥꯛꯅꯤꯡꯉꯦ ꯍꯥꯏꯔꯗꯤ ꯒꯥꯔꯤꯗꯤ ꯀꯥꯏꯔꯒꯂꯒꯅꯤ
ꯑꯗꯨ ꯃꯦꯟ ꯍꯧꯨꯖꯤꯛꯇꯤ ꯑꯥꯏ ꯑꯦꯁ ꯕꯤ ꯇꯤ ꯈꯅꯥꯄꯔꯥ ꯑꯗꯨꯔꯣꯝ ꯆꯠꯄ ꯇꯥꯕꯅꯤꯅꯦ ꯑꯗꯣ ꯈꯅꯥꯄꯔꯥꯗꯤ ꯂꯥꯛꯞꯄꯦ ꯑꯃꯨꯛ ꯀꯁꯤꯗꯒꯤ
ꯁꯤꯂꯤꯟꯗꯔꯒ ꯕꯨꯛꯀꯤꯡꯔꯣ
ꯑꯩ ꯑꯁꯤꯗꯒꯤ ꯀꯩꯅꯣ ꯐꯥꯎꯗꯤ ꯈꯥꯅꯥ ꯄꯔꯥ ꯐꯥꯎꯗꯤ ꯀꯩꯅꯣ ꯆꯠꯄ ꯇꯥꯔꯣꯏꯅꯦ ꯑꯗꯣ ꯕꯨꯀꯤꯡꯗ ꯆꯠꯕ ꯇꯥꯔꯦꯅꯦ ꯑꯗꯨꯅ ꯑꯗꯨ ꯈꯅꯥꯄꯔꯥꯗꯗꯤ ꯂꯥꯏꯟꯒꯤ ꯑꯣꯏꯅ ꯕꯨꯛꯀꯤꯡꯗꯤ ꯂꯤꯁꯤꯡ ꯑꯃ ꯂꯤꯁꯤꯡ ꯑꯃ ꯆꯥꯝꯃꯉꯥꯒꯤ ꯆꯥꯡꯗ ꯂꯧꯅꯣꯏꯅꯦ ꯑꯃꯨꯛꯀ
ꯎꯝ ꯍꯣꯏ
ꯎꯝ
ꯑꯗꯣ ꯑꯗꯨꯝ ꯀꯩꯅꯣ ꯇꯧꯕ ꯌꯥꯏꯅ ꯀꯩꯃ ꯍꯥꯏꯁꯤꯔꯥ ꯑꯗꯨꯔꯣꯝꯗꯒꯤ ꯗꯥꯏꯔꯦꯛ ꯂꯥꯏꯟꯗ ꯂꯩꯇꯕ꯭ꯔꯣ ꯂꯩꯕꯅꯤ ꯃꯣꯏ
ꯑꯗꯨ ꯍꯧꯖꯤꯛꯀꯤ ꯍꯣꯏ ꯍꯣꯏ ꯍꯧꯖꯤꯛꯀꯤ ꯑꯩꯈꯣꯏꯅ ꯆꯠꯄ ꯑꯩꯈꯣꯏꯅ ꯂꯩꯕ ꯖꯒꯥꯗꯨ ꯑꯗꯨꯔꯣꯝꯗꯒꯤ ꯃꯥꯎꯄꯥꯠꯁꯨ ꯐꯥꯎꯕꯗ ꯌꯥꯕ ꯃꯥꯜꯂꯦ ꯀꯣꯄꯥꯠꯂꯣꯗ ꯂꯥꯛꯄ ꯌꯥ ꯃꯥꯜꯂꯦ ꯍꯧꯖꯤꯛ ꯃꯥꯂꯥꯏꯒꯤ ꯂꯝꯕꯤꯗꯣ ꯐꯥꯎ ꯃꯥꯜꯂꯦ ꯅꯪ ꯏꯟꯗ ꯑꯗꯨꯕꯨ ꯑꯗꯨꯔꯣꯝꯗꯤ ꯑꯃꯨꯛꯀ ꯒꯥꯔꯤ ꯆꯠꯇꯦꯕ ꯀꯩꯅꯣꯒꯤ ꯆꯨꯝꯅꯒꯤ ꯇꯦꯛꯁꯤ ꯂꯩꯇꯦꯕ
ꯎꯝ ꯍꯣꯏ
ꯏꯁ ꯈꯗꯤ ꯐꯔꯛ ꯇꯥꯒꯅꯤꯍꯦ
ꯎꯝ ꯑꯩꯒꯤ ꯀꯩꯅꯣꯁꯦ ꯃꯈꯣꯟꯁꯦ ꯐꯖꯅ ꯏꯀꯣ ꯆꯠꯂꯦꯕ ꯑꯩ ꯑꯩꯒꯤ ꯃꯔꯨꯞ ꯈꯣꯏꯕꯨ ꯍꯪꯈꯤ ꯊꯤꯒꯦ ꯀꯃꯥꯏꯅ ꯇꯧꯕ꯭ꯔꯥ ꯍꯥꯏꯗꯣ ꯅꯪꯒꯤ ꯆꯠꯇ꯭ꯔꯗꯤ ꯌꯥꯔꯦ ꯅꯪꯒꯤ ꯆꯠꯠꯇ꯭ꯔꯗꯤ
ꯑꯗꯨ ꯀꯩꯅꯣ ꯅꯪꯒꯗ ꯊꯣꯛꯑꯗꯤ ꯑꯩꯒꯤ ꯆꯠꯒꯔꯣꯝꯀꯣ
ꯑꯩ ꯈꯪꯗꯦ ꯑꯗꯨꯗꯤ ꯑꯗꯨ ꯑ ꯑꯣꯁꯥ ꯁꯟꯁꯥꯒꯝꯗꯤ ꯐꯪꯗꯤ ꯐꯪꯅꯤꯅꯀꯣ
ꯍꯣꯏ ꯐꯪꯅꯤ ꯍꯣꯏ
ꯎꯝ ꯁꯟꯁꯥ ꯑꯣꯏꯅ ꯆꯥꯅꯤꯡꯕ꯭ꯔꯣ ꯉꯥꯏ
ꯅꯪ ꯑꯣꯁꯥ ꯆꯥꯅꯤꯡꯉꯗꯤ ꯑꯗꯨꯁꯨ ꯌꯥꯏ ꯑꯗꯣ ꯁꯟꯁꯥ ꯑꯣꯏꯅ ꯆꯥꯥꯁꯦꯑꯕ
ꯌꯥꯏ ꯌꯥꯏ ꯁꯝꯁꯥꯅꯦ ꯑꯁ ꯆꯝꯐꯨꯠꯁꯨ ꯆꯥꯗꯕ ꯀꯨꯏꯔꯦ
ꯀꯩꯅꯣ ꯆꯝꯐꯨꯠ ꯄꯤꯗꯕ꯭ꯔꯣ
ꯆꯝꯐꯨꯠ ꯍꯥꯏꯕꯁꯤ ꯆꯨꯝꯅꯒꯤ ꯑꯩꯈꯣꯏꯒꯤ ꯀꯩꯅꯣꯒꯤ ꯏꯁꯇꯥꯏꯜꯗ ꯊꯣꯡꯗꯣꯏꯅꯦ ꯑꯗꯨꯝ ꯌꯦꯟꯁꯥꯡꯗ ꯈꯔ ꯍꯥꯞꯆꯤꯟꯕꯒꯨꯝꯕ ꯑꯗꯨꯃꯥꯏꯅ ꯇꯧꯋꯣꯏꯕ
ꯎꯝ
ꯍꯧꯖꯤꯛ ꯑꯩꯈꯣꯏꯅ ꯆꯥꯔꯤꯁꯦ ꯗꯥ ꯜ ꯑꯂꯨ ꯌꯦꯔꯨꯝ ꯆꯤꯀꯟ ꯑꯗꯨ ꯇꯥꯔꯦ ꯌꯦꯟꯁꯥ